ꯍꯜꯂꯣ
ꯇꯥꯏꯌꯦ
ꯀꯩꯗꯧꯔꯤꯅꯣ
ꯑꯩ ꯆꯨꯝꯅ ꯁꯨꯝ ꯐꯝꯃꯒ ꯂꯩꯒꯦ
ꯑꯣ ꯅꯪꯒꯤ ꯀꯩꯅꯣ ꯅꯪꯒꯤ ꯈꯣꯟꯖꯦꯜꯁꯦ ꯂꯥꯞꯅ ꯇꯥꯏꯌꯦ
ꯂꯔꯝ ꯇꯌꯦ
ꯑꯥꯎ ꯑꯦꯔꯄꯤ ꯁꯝꯕ꯭ꯔꯥ
ꯑꯩ ꯅꯥꯀꯣꯡꯅ ꯑꯗꯨꯝ ꯇꯧꯔꯒ ꯂꯩꯌꯦ
ꯑꯣ ꯑꯣ ꯐꯣꯟ ꯐꯣꯟꯗꯔꯥ ꯈꯪꯗꯦ ꯑꯩ ꯑꯩꯒꯤ ꯐꯣꯟ ꯅꯔ ꯅꯦꯠ ꯂꯣꯟꯅꯔꯥ ꯈꯪꯗꯦ ꯀꯩ ꯏꯟꯁꯥꯡ ꯆꯥꯔꯤꯒꯦ ꯉꯁꯤꯗꯤ
ꯉꯁꯤꯗꯤ ꯆꯝꯊꯣꯡ ꯆꯥꯏ ꯅꯣꯏꯗꯤ
ꯑꯩꯈꯣꯏꯗꯤ ꯀꯔꯤ ꯀ ꯏꯟꯁꯥꯡ ꯥꯡꯒ ꯀꯥꯎꯈ꯭ꯔꯤꯅꯦ ꯑꯣ ꯗꯥꯒ ꯁꯧꯈ꯭ꯔꯤꯅꯦ ꯍꯥꯎ ꯇꯕꯒꯤ ꯑꯦꯁ ꯀꯥꯎꯕꯣ ꯀꯥꯎꯔꯨꯔꯦ
ꯍꯥꯎꯕꯅꯦ ꯁꯧꯒ꯭ꯔꯤꯗ ꯀꯥꯂꯦꯟ ꯊꯥꯗꯗꯤ ꯁꯧꯒ꯭ꯔꯤ ꯆꯥꯒꯗꯕꯅꯦ
ꯍꯣꯏ ꯑꯁ ꯑꯩꯗꯤꯀꯣ ꯁꯧꯒ꯭ꯔꯤꯁꯦ ꯄꯥꯝꯗ꯭ꯔꯦ ꯍꯧꯖꯤꯛꯀꯥꯟꯗꯤ ꯑꯀꯪꯕꯗꯣꯗꯤ ꯄꯥꯝꯃꯦ ꯑꯗꯣ ꯑꯁ ꯁꯧꯔꯤꯗꯤ ꯄꯥꯝꯗ꯭ꯔꯦ ꯍꯦ ꯑꯍꯥꯎ ꯑꯍꯥꯎꯗꯕ ꯁꯤꯡꯁꯦ ꯆꯥꯅꯤꯡ ꯆꯥꯅꯤꯡ ꯇ꯭ꯔꯦ
ꯑꯦꯗꯧꯔꯤꯅꯣ ꯅꯪꯗꯦ
ꯑꯩꯗꯤ ꯑꯗꯨꯝ ꯍꯦꯞꯄꯒꯜ ꯂꯩꯌꯦꯦ
ꯑꯣ ꯅꯅꯥꯊꯗꯔ ꯂꯩꯕ
ꯑꯁ ꯏꯆꯥꯅꯨꯄꯤ ꯇꯨꯝꯑ ꯑꯩ ꯑꯩꯅ ꯅꯪꯒ ꯋꯥꯔꯤ ꯁꯥꯟꯅꯔꯤ
ꯑꯣ ꯆꯆꯒꯁꯤ ꯆꯥꯛ ꯅꯨꯡꯊꯤꯟ ꯇꯥꯔꯁꯤ ꯆꯦꯛ ꯁꯤꯡꯖꯨ ꯆꯥꯏ ꯍꯥꯎꯕꯅꯦ
ꯑꯣ ꯍꯣꯏ ꯁꯤꯡꯖꯨ ꯅꯣꯡꯃ ꯆꯥꯁꯦꯀꯣ
ꯍꯣꯏ ꯅꯣꯡꯃꯜ ꯂꯒꯦ
ꯎꯝ ꯅꯣꯡꯃ ꯂꯥꯛꯑꯣ ꯀꯣꯏꯕ ꯂꯥꯛꯑꯣ ꯑꯩꯈꯣꯏꯗ ꯎꯝ
ꯀꯔꯤ ꯀꯔꯤ ꯍꯣꯠꯅꯔꯤꯅꯣ ꯅꯪꯗꯤꯦ ꯍꯧꯖꯤꯛꯀꯥꯟ ꯑꯗꯨꯝ
ꯑꯁ ꯀꯔꯤꯁꯨꯨꯕ ꯅꯗ꯭ꯔꯦꯗ ꯑꯩꯗꯤ ꯑꯗꯨꯝ ꯐ꯭ꯔꯤ ꯂꯥꯏꯐꯇ ꯂꯩꯔꯦ ꯑꯩꯒꯤ ꯏꯆꯥ ꯅꯨꯄꯤ ꯏꯆꯥ ꯑꯃ ꯂꯩꯔꯦ ꯑꯩ ꯊꯣꯛꯄꯁꯨ ꯌꯥꯗꯦ ꯑꯉꯥꯡ ꯑꯣꯏꯔꯤ ꯑꯩ ꯏꯆꯥꯁꯨ ꯈꯔ꯭꯫ ꯉꯜꯂꯤꯌꯦ ꯊꯣꯛꯇ ꯊꯣꯛ ꯄꯥꯖꯨ ꯌꯥꯗꯦ ꯏꯆꯥꯁꯤ ꯍꯦꯟꯅꯕ ꯑꯗꯨꯝ ꯌꯨꯝꯗ ꯂꯩꯔꯦ ꯍꯥꯎꯁ ꯋꯥꯏꯐꯇꯨꯅꯤꯅ
ꯆꯍꯤ ꯑꯃ ꯁꯨꯗ꯭ꯔꯤꯕꯣ ꯅꯆꯥꯅꯨꯄꯤꯗꯣ
ꯑꯃꯗꯤ ꯁꯨꯈ꯭ꯔꯦ
ꯑꯣ
ꯅꯪꯗꯣ ꯇꯨꯏꯁꯟꯒꯨꯝꯕꯗꯣ ꯂꯧꯕ꯭ꯔꯥ
ꯎꯝ ꯂꯥꯎꯋꯦ ꯍꯧꯖꯤꯛꯀꯥꯟꯗꯤ ꯀꯥꯂꯦꯟ ꯁꯨꯇꯤꯠ ꯍꯧꯖꯤꯛꯀꯥꯟꯗꯤ ꯀꯥꯂꯦꯟ ꯁꯨꯇꯤ ꯊꯥꯕꯒꯤ ꯂꯣꯏꯅ ꯂꯣꯏꯒꯔ꯭ꯦ ꯍꯧꯖꯤꯛꯀꯥꯟ ꯂꯣꯏꯅꯒꯔ꯭ꯦ ꯑꯗꯨꯝ
ꯑꯣ ꯑꯗꯨꯗꯤ ꯍꯧꯖꯤꯛꯇꯤ ꯐ꯭ꯔꯤꯅꯦꯅ ꯅꯨꯡꯉꯥꯏꯔꯦꯍꯦ ꯂꯩꯁꯥꯕꯤꯒꯤ ꯄꯨꯟꯁꯤ ꯁꯤ ꯅꯨꯡꯉꯥꯏꯕꯅꯤ
ꯍꯣꯏ ꯍꯣꯏ ꯍꯥꯏꯕ ꯇꯥꯔꯦ ꯅꯤꯁꯥꯕꯤꯒꯤꯅ ꯑꯗꯨꯝ ꯀꯣꯏꯕ ꯈꯣꯠꯄ ꯑꯗꯨꯝ ꯆꯠꯄꯗꯤ
ꯐ꯭ꯔꯤꯗꯅꯦ ꯑꯣ ꯍꯣꯏ ꯎꯝ ꯑꯩꯈꯣꯏꯒꯤꯗꯤ ꯌꯥꯝ ꯂꯨꯔꯤꯍꯦ ꯍꯧꯖꯤꯛ ꯀꯥꯟꯗꯤ ꯑꯁ
ꯃꯧ ꯃꯧ ꯑꯣꯏꯔꯝꯅꯤꯅ ꯎꯄꯥꯏ ꯂꯩꯠ ꯇꯦ ꯅꯣꯏꯗꯤ
ꯑꯣ ꯎꯄꯥꯏ ꯂꯩꯇ꯭ꯔꯦ ꯐꯖꯟ ꯇꯧꯀꯣ ꯂꯩꯁꯥꯕꯤꯗꯣ
ꯇꯥꯎꯈꯤꯅꯤ ꯂꯩꯁꯥꯕꯤ
ꯂꯩꯁꯥꯕꯤ ꯇꯧꯈꯤꯌꯣ ꯑꯁ ꯅꯨꯡꯉꯥꯏꯕꯅꯦ ꯂꯩꯁꯥꯕꯤꯒꯤ ꯄꯨꯁꯤ ꯇꯨꯝ ꯇꯨꯝꯅꯤꯡꯕ ꯒꯥꯖꯨ ꯑꯗꯨꯝ ꯇꯨꯝꯕ ꯐꯪꯕ ꯀꯣ ꯆꯥꯅꯤꯡꯕ ꯃꯇꯝꯁꯨ ꯆꯥꯅꯤꯡ ꯆꯥꯕ ꯐꯪꯕ ꯂꯣꯏꯅ ꯅꯨꯡꯉꯥꯏꯔꯕꯅꯤꯗ ꯑꯦꯁꯥꯕꯤꯒꯤ ꯄꯨꯟꯁꯤꯁꯦ ꯎꯝ
ꯅꯣꯏ ꯁꯨꯝ ꯇꯝꯃꯗꯤ ꯅꯨꯡꯉꯥꯏꯔꯝꯅꯤ
ꯍꯣꯏ ꯅꯨꯡꯉꯥꯏꯌꯦꯗ ꯂꯩꯁꯥꯕꯤꯒꯤ ꯃꯇꯝꯗꯣ ꯅꯤꯡꯁꯤꯡꯉꯤꯍꯦ ꯑꯃꯨꯛ ꯍꯜꯂꯛꯑꯔꯣꯏꯗ
ꯑꯁꯦꯡꯕꯅꯦ
ꯀꯩꯅꯣ ꯎꯝ ꯅꯪ ꯇꯨꯏꯁꯟ ꯂꯧꯕꯗꯨꯗꯤ ꯃꯤ ꯀꯌꯥ ꯂꯧꯕ꯭ꯔꯥ
ꯃꯤ ꯑꯍꯨꯝ ꯃꯔꯤ ꯈꯇꯪꯅꯦ
ꯑꯣ ꯑꯍꯨꯝ ꯃꯔꯤ ꯈꯛꯇꯪ ꯑꯣꯏꯔꯁꯨ ꯑꯁ ꯑꯍꯨꯝ ꯃꯔꯤ ꯌꯥꯝꯃꯤꯍꯦꯛ ꯈꯤꯇ ꯍꯥꯏꯒꯅꯨ
ꯈꯪꯗ꯭ꯔꯦꯗ ꯑꯁ ꯍꯧꯖꯤꯛꯀꯥꯟꯖꯨ ꯑꯩ ꯁꯥꯕꯁꯤꯒ ꯑꯩꯁ ꯂꯩꯕ ꯅꯨꯡꯉꯥꯏꯇꯦ ꯒꯤꯗꯧꯔꯦ ꯈꯪꯗꯦ ꯁꯥ ꯁꯥꯕꯁꯤꯒ ꯍꯩꯒꯨꯝꯕ ꯆꯥꯔꯁꯨ ꯑꯃꯨꯛꯀ ꯅꯥꯒꯅꯤ
ꯎꯝ ꯑꯁ ꯆꯦꯛꯁꯤꯟꯒꯗꯕꯅꯦ ꯍꯧꯖꯤꯛꯀꯥꯟꯗꯤ ꯀꯣ ꯅꯨꯡꯁꯥꯁꯨ ꯁꯥꯏꯌꯦ ꯅꯣꯡꯁꯨ ꯑꯃꯨꯛꯀ ꯆꯨꯔꯛꯑꯦ ꯋꯦꯗꯔꯁꯦ ꯀꯤꯖꯕ ꯎꯝ ꯅꯪ ꯌꯨꯝꯗ ꯆꯥꯛ ꯊꯣꯡꯕ꯭ꯔ ꯉꯁꯤ
ꯊꯣꯡꯗꯤ ꯏꯃꯥꯅ ꯊꯣꯡꯉꯤ ꯉꯁꯤꯗꯤ ꯍꫭꯔꯦꯟ ꯅꯨꯡꯊꯤꯟꯗꯤ ꯑꯩ ꯑꯃꯨꯛ ꯊꯣꯡꯗꯣꯏꯅꯦ ꯑꯁ ꯀꯩ ꯌꯦꯟꯖꯥꯡ ꯊꯣꯡꯗꯣꯏꯅꯣ ꯈꯪꯗꯦ ꯏꯟꯖꯡ ꯂꯩꯇ꯭ꯔꯗꯤ ꯆꯛ ꯏꯟꯖꯡ ꯊꯣꯡꯕ ꯍꯩꯇꯦ ꯅꯨꯡꯉꯥꯏꯇꯦ ꯍꯤꯟꯖꯥꯡ ꯑꯃꯛꯀ ꯂꯩꯗꯤ ꯆꯥꯛ ꯌꯦꯟꯖꯥꯡ ꯊꯣꯡꯕꯁꯨ ꯑꯗꯨꯝ ꯅꯨꯡꯉꯥꯏ
ꯍꯣꯏ
ꯊꯣꯟꯉꯥꯏ ꯑꯃꯀ ꯊꯤꯒꯅꯤ ꯑꯁ ꯀꯔꯤꯔꯣ ꯑꯁ ꯊꯕꯛ ꯌꯥꯝꯃꯤ ꯂꯩ ꯁꯥꯕꯤꯒꯗꯦ
ꯍꯣꯏ ꯅꯨꯄꯤꯁꯤꯡꯒꯤꯗꯤꯀꯣ ꯂꯣꯏꯅ ꯊꯥꯕꯛ ꯉꯥꯛꯇꯀꯣ ꯊꯕꯛꯀꯤ ꯊꯕꯛ ꯉꯥꯛꯇꯅꯤ
ꯍꯦꯛ ꯍꯧꯒꯠꯄꯒ ꯑꯁ ꯊꯕꯛꯁꯤꯡꯗꯣ
ꯎꯝ ꯊꯕꯛꯁꯤꯡꯗꯣ ꯉꯥꯏꯔꯒ ꯂꯩ ꯍꯥꯏꯕ ꯀꯣꯏꯕꯨ ꯑ ꯀꯤꯌꯨꯗ ꯂꯩ ꯂꯩꯔꯕ
ꯎꯝ ꯑꯃ ꯇꯋꯦ ꯑꯃꯅ ꯃꯣꯠꯍꯟꯒꯅꯤ ꯑꯃ ꯇꯧꯋꯦ ꯑꯃꯅ ꯃꫭꯠꯍꯟꯒ꯭ꯔꯦ ꯑꯁ ꯃꯤ ꯌꯥꯝꯕꯒ ꯑꯁ ꯎꯄꯥꯏ ꯂꯩꯇꯦ
ꯑꯄꯥꯏ ꯂꯩꯇꯦ
ꯑꯉꯥꯡ ꯑꯉꯥꯡ ꯑꯃꯨꯛꯀ ꯂꯩꯔꯦ ꯇꯧꯒꯅꯨ ꯍꯥꯏꯔꯁꯨ ꯑꯗꯨꯝ ꯂꯝ ꯍꯦꯟꯒ ꯑꯗꯨꯝ ꯇꯧꯒꯅꯤ ꯃꯣꯏꯗꯤ ꯑꯁ
ꯎꯝ
ꯅꯣꯡ ꯆꯨꯗ꯭ꯔꯣ ꯅꯣꯏꯔꯣꯝꯗ ꯌꯧꯖꯤꯛ ꯀꯟ ꯑꯥꯎ ꯇꯥꯏꯌꯦ
ꯑꯩ ꯍꯧꯖꯤꯛ ꯀꯥꯟꯗꯤ ꯑꯗꯨꯝ ꯍꯧꯖꯤꯛꯄꯨꯗꯤ ꯈꯔꯗꯤ ꯈꯔ ꯈꯔꯗꯤ ꯆꯨꯕ ꯃꯥꯜꯂꯦ ꯍꯣꯏ ꯌꯥꯝꯅꯗꯤ ꯆꯨꯗꯦ ꯅꯨꯡꯁꯥ ꯁꯥꯕ꯭ꯔꯥ ꯑꯗꯨꯗꯗꯤ
ꯑꯃꯨꯛꯀ ꯁꯥꯏꯌꯦꯦ ꯑꯃꯨꯛꯀ ꯅꯣꯡꯂꯛꯑꯦ ꯑꯁ ꯃꯐꯝꯐꯝ ꯈꯪꯗꯦ
ꯒ꯭ꯌꯥꯟ ꯇꯥꯗꯦꯀꯣ ꯁꯤꯒꯤ ꯑꯣꯏ ꯏ ꯗꯔꯁꯨꯨꯒ
ꯐꯧꯗꯣꯛꯒ ꯑꯃꯨꯛꯀ ꯅꯣꯡ ꯇꯥꯏꯌꯦ ꯑꯃꯨꯛꯀ ꯑꯃꯨꯛꯀ ꯂꯧꯊꯣꯛꯑꯦ ꯑꯃꯨꯛꯀ ꯐꯧꯋꯦ ꯑꯃꯨꯛꯀ ꯑꯁ ꯑꯁ ꯄꯨꯠꯊꯣꯛ ꯄꯨꯁꯤꯟ ꯇꯧꯕꯁꯦ ꯋꯥꯏ ꯊꯕꯛ ꯑꯃꯅꯦ
ꯑꯩꯈꯣꯏꯕꯨ ꯗꯤꯁꯇꯥꯔꯕ ꯑꯃꯨꯛ ꯇꯧꯔꯦꯕ ꯑꯃꯨꯛ ꯎ ꯋꯦꯗꯔꯁꯦ ꯅꯣꯏꯗꯣ ꯍꯩꯅꯧꯗꯣ ꯄꯥꯟꯕ꯭ꯔꯥ
ꯑꯣ ꯄꯥꯔ ꯑꯁ ꯃꯈ꯭ꯔꯦ ꯑꯩꯀ ꯍꯥꯏꯩꯅꯎꯗꯤ
ꯑꯣ ꯇꯤꯟ ꯆꯪꯗꯕ꯭ꯔꯥ
ꯇꯤꯟ ꯆꯪꯉꯒꯗꯕ ꯍꯥꯟꯅ ꯈꯪꯉꯨꯗꯦ ꯃꯄꯥꯟꯗꯤ ꯌꯥꯝ ꯐꯖꯕ ꯃꯅꯨꯡꯗ ꯂꯦꯅꯗꯤ ꯑꯗꯨꯝ ꯂꯣꯏ ꯇꯤꯟ ꯆꯥꯏ ꯅꯣꯏꯗꯤ ꯆꯥꯗ꯭ꯔꯣ
ꯑꯩꯈꯣꯏꯒꯤꯁꯨ ꯆꯥꯏꯗ ꯑꯩꯈꯣꯏ ꯑꯩꯈꯣꯏ ꯏꯃꯥ ꯍꯣꯏꯒꯤꯀꯣ ꯃꯈꯥꯗ ꯇꯤꯟ ꯆ ꯍꯥꯏꯅ ꯇꯤꯟ ꯅꯍꯥꯟꯗꯤ ꯇꯤꯟ ꯆꯥꯗꯕꯅꯦꯕ
ꯑꯣ
ꯑꯗꯣ ꯍꯧꯖꯤꯛꯀꯥꯟꯗꯤ ꯗꯤꯁꯤꯌꯔꯒꯤꯗꯤ ꯇꯤꯟ ꯆꯥꯈ꯭ꯔꯦ ꯑꯁ ꯈꯪꯗꯦ ꯍꯩꯅꯧꯁꯤꯡꯁꯨꯀꯣ ꯇꯤꯟ ꯆꯥꯕ ꯉꯥꯛꯇ ꯆꯥꯕ ꯐꯥꯡꯒꯅꯦꯅ ꯇꯤꯟ ꯇꯤꯟꯅ ꯅꯣꯏ ꯅꯣꯏ ꯌꯨꯝꯗ ꯃꯤ ꯂꯣꯏ ꯆꯠꯊꯣꯛꯈꯤꯕ꯭ꯔꯥ
ꯂꯥꯛꯑ ꯃꯤ ꯈꯔ ꯂꯥꯛꯑꯦ ꯃꯤ ꯈꯔ ꯊꯕꯛ ꯆꯠꯊꯣꯛ ꯆꯠꯈ꯭ꯔꯤꯕꯁꯨ ꯃꯤ ꯂꯩꯑꯦ ꯈꯔ ꯌꯨꯝꯗ ꯂꯩꯕ ꯂꯩꯑꯦ ꯑꯉꯥꯡꯁꯤꯡꯗꯤ ꯃꯣꯏ ꯑꯦꯛꯖꯥꯝ ꯑꯣꯏꯕꯤ ꯇꯨꯝꯊꯅꯥꯔꯒ ꯂꯩꯌꯦ ꯑꯩꯈꯣꯏ ꯂꯩꯀꯥꯏꯒꯁꯨ ꯂꯥꯞꯄꯒꯤꯀꯣ ꯗꯨꯀꯥꯟ ꯁꯨ ꯂꯥꯞꯄꯒꯤ ꯑꯁ ꯑꯆꯥ
ꯍꯣꯏꯅꯦ ꯎꯝ ꯗꯨꯀꯥꯟ ꯂꯥꯞꯄꯁꯤꯁꯨ ꯌꯥꯝ ꯋꯥꯕ ꯕꯥꯅꯤꯗ
ꯑꯁ ꯑꯋꯥꯕ ꯑꯃꯅꯦ ꯆꯥꯅꯤꯡꯕ ꯃꯇꯝꯗ ꯁꯠ ꯆꯥꯕ ꯐꯪꯗꯦꯕ ꯑꯩꯈꯣꯏꯁꯨ
ꯎꯝ ꯑꯂꯨ ꯀꯦ ꯖꯤ ꯑꯃꯒꯤꯗꯃꯛꯇꯣ ꯋꯥꯍꯟ ꯂꯥꯞꯅ ꯑꯃꯨꯛ ꯆꯠꯀꯅꯤꯕ
ꯃꯈꯥꯔꯣꯝꯗ ꯀꯨꯝꯒꯅꯤ ꯑꯃꯨꯛꯀ
ꯎꯝ ꯑ ꯑꯗꯨꯅꯦ ꯋꯥꯕꯅꯦꯕ ꯗꯨꯀꯥꯟꯁꯨ ꯗꯨꯀꯥꯟ ꯂꯥꯛꯞꯄꯁꯤꯁꯨ ꯅꯪ ꯑꯣꯏꯅ ꯗꯨꯀꯥꯟ ꯐꯝꯈ꯭ꯔꯣ
ꯑꯁ ꯈꯪꯗ꯭ꯔꯦꯗꯤ ꯑꯩ ꯑꯣꯏꯗ ꯐꯝꯁꯤꯔꯥ ꯈꯪꯗꯦ
ꯗꯨꯀꯥꯟ ꯐꯝꯕ ꯃꯤꯁꯨ ꯂꯩꯇ꯭ꯔꯗꯤꯀꯣ ꯅꯪ ꯑꯣꯏꯅ ꯐꯝꯃꯗꯤ ꯑꯃꯨꯛ ꯁꯤꯠꯀꯅꯤꯗ ꯀꯩꯅꯣ ꯂꯩꯁꯥꯕꯤ ꯐꯝꯖꯤ ꯇꯧ ꯃꯥꯂꯦ
ꯂꯩꯁꯥꯕꯤꯅ ꯐꯝꯒ ꯑꯃꯒ ꯃꯣꯏꯅ ꯑꯃꯨꯛꯀ ꯂꯣꯏꯗ ꯁꯣꯠꯇꯅ ꯑꯩ
ꯑꯣ ꯍꯣꯏ ꯐꯝꯍꯟꯕꯒꯤ ꯑꯣ ꯑꯩ ꯐꯥꯎ ꯀꯅꯥ ꯈꯪꯉꯦ ꯑꯩ ꯐꯥꯎ ꯁꯣꯠ ꯁꯣꯠꯇꯧ ꯃꯥꯜꯂꯦ
ꯎꯝ ꯂꯩ ꯀꯅ
ꯑ ꯑꯁꯂꯄꯅꯤꯅ ꯑ ꯄꯥꯏ ꯂꯩꯥꯏꯇ ꯍꯦ ꯅꯣꯏꯗꯣ ꯃꯤ ꯀꯌꯥ ꯐꯦꯃꯤꯂꯤꯗ ꯃꯤ ꯀꯌꯥꯔꯥ
ꯑꯩꯈꯣꯏꯗꯤ ꯐꯦꯂꯤ ꯆꯥꯎꯋꯦ ꯑꯩꯈꯣꯏꯗꯤ
ꯑꯣ
ꯄꯨꯟꯅ ꯂꯩꯕꯤ ꯑꯩꯈꯣꯏꯗꯣ ꯃꯤ ꯇꯔꯦꯠ ꯑꯗꯨꯃꯨꯛꯅꯦ ꯑꯩꯈꯣꯏ ꯂꯩꯕ ꯃꯤꯗꯣ
ꯑꯣ ꯑꯁ ꯅꯨꯡꯉꯥꯏꯗ ꯃꯤ ꯃꯤ ꯌꯥꯝꯕꯗꯨꯅ ꯏꯟꯖꯥꯡ ꯍꯥꯎꯗ꯭ꯔꯁꯨꯀꯣ ꯃꯤ ꯌꯥꯝꯕꯗꯤ ꯆꯥꯛ ꯆꯥꯕ ꯅꯨꯡꯉꯥꯏꯌꯦꯕ ꯋꯥ ꯑꯁ ꯑꯗꯨꯨꯝ
ꯑꯗꯨꯗꯤ ꯅꯨꯡꯉꯥꯏ ꯑꯗꯨꯝ ꯍꯥꯎꯒꯦꯔꯥ ꯍꯥꯎ ꯃꯣꯏꯁꯦ ꯄꯨꯂꯞ ꯐꯝꯃꯒ ꯆꯥꯕꯒꯤ
ꯎ ꯍꯥꯎ ꯑꯃ ꯅꯨꯡꯉꯥꯏꯗ ꯃꯤ ꯌꯥꯝꯕꯗꯨꯅ ꯑꯗꯣ ꯆꯥꯛ ꯊꯣꯡꯕ ꯃꯇꯝꯗꯗꯤ ꯋꯥꯕꯅꯤꯗ
ꯑꯣ ꯒ꯭ꯁꯀꯗꯣ ꯑꯁ ꯊꯥ ꯊꯥ ꯑꯃ ꯑꯗꯨꯝ ꯒ꯭ꯌꯥꯁꯇ ꯑꯗꯨꯝ ꯆꯥꯛꯇꯣ ꯑꯗꯨꯝ ꯀꯥꯝꯃꯦ ꯒ꯭ꯌꯥꯁꯇ ꯑꯗꯨꯒ ꯃꯩꯁꯤꯅ ꯑꯃꯨꯛꯀ ꯍꯦꯟꯖꯥꯡ ꯊꯣꯡꯉꯦ ꯗꯣꯏ ꯈꯔꯗꯤ ꯀꯃꯃꯦ
ꯃꯩꯗ ꯊꯣꯡꯕꯗꯧꯅꯗꯤ ꯍꯥꯎꯕꯅꯦ ꯖꯥꯡꯗꯣ ꯒꯦꯁ ꯇꯥꯒꯤ ꯍꯦꯟꯅꯀꯣ ꯃꯩꯗ ꯊꯣꯡꯕ ꯏꯟꯁꯥꯡꯅ ꯍꯥꯎꯕ ꯅꯤꯅ ꯄꯣꯔꯞꯀꯨꯝꯕ ꯆꯤꯛꯀꯟꯒꯨꯝꯕꯁꯨ ꯃꯩꯩꯅ ꯊꯣꯡꯕꯅ ꯍꯥꯎꯋꯦ
ꯍꯣꯏ
ꯎꯝ
ꯅꯪꯗꯤ ꯑꯗꯨꯝ ꯉꯁꯤ ꯌꯨꯝꯗ ꯂꯩꯗꯣꯏ ꯔꯥ
ꯉꯁꯤꯗꯤ ꯑꯗꯨꯝ ꯂꯩꯔꯦ ꯍꯣꯏ ꯃꯔꯛ ꯃꯔꯛꯇ ꯆꯠꯊꯣꯛꯑꯦ ꯂꯥꯛꯇ꯭ꯔꯤꯌꯦ ꯍꯣꯏ ꯃꯣꯏ ꯑꯣꯥꯛ ꯑꯣꯛꯆꯥꯛ ꯄꯤꯕ ꯆꯠꯈꯤꯕꯅꯦ ꯂꯥꯛꯇ꯭ꯔꯤꯌꯦ ꯃꯥꯗꯣ
ꯑꯩꯅ
ꯀꯔꯤꯗꯧꯒ ꯂꯥꯎꯗ ꯃꯨꯛ ꯆꯠꯄ꯭ꯔꯥ ꯈꯪꯗꯦ
ꯑꯍꯟꯁꯤꯡꯗꯤ ꯃꯣꯏꯗꯤ ꯊꯕꯛ ꯇꯧꯗ꯭ꯔꯗꯤ ꯂꯩꯕ ꯍꯩꯅꯗꯕꯅꯤꯅ ꯑꯗꯨꯝ ꯇꯧꯒꯅꯨ ꯍꯥꯏꯁꯨ ꯇꯧꯒꯅꯤ ꯃꯣꯏꯗꯤ ꯑꯦꯁ
ꯃꯣꯏ ꯒꯤ ꯀꯩꯅꯣꯗ ꯃꯣꯏ ꯒꯤ ꯑ ꯗꯨꯝ ꯀꯨꯝꯕ ꯃꯥꯂꯦ ꯃꯥꯗꯣ
ꯃꯣꯏꯁꯦ ꯐꯖꯅ ꯂꯨꯞꯈ꯭ꯔꯦ ꯑꯍꯟ ꯑꯣꯏꯕꯒꯤ
ꯎꯝ ꯑꯩꯈꯣꯏꯗꯤ ꯑꯁ ꯇꯟꯕꯁꯤꯅꯀꯣ ꯂꯣꯏꯔꯦ ꯇꯟꯥꯟꯕꯅ ꯉꯝꯈ꯭ꯔꯕꯅꯤ
ꯃꯣꯏ ꯅꯤꯇꯤ ꯑꯗꯨꯝ ꯁꯨꯕꯒꯤ ꯑꯁ ꯁꯨꯗ꯭ꯔꯗꯤ ꯂꯩꯕ ꯍꯩꯅꯗꯕꯒꯨꯝꯅ ꯃꯣꯏꯗ ꯇꯧ
ꯎ ꯅꯪꯗꯤ ꯌꯥꯝ ꯑꯦꯛꯇꯤꯞ ꯑꯣꯏꯕ ꯃꯥꯜꯂꯦꯗ ꯌꯥꯝ ꯊꯕꯛ ꯁꯨꯕꯁꯨ ꯌꯥꯝ ꯍꯩꯕ ꯃꯥꯜꯂꯦ ꯅꯪꯗꯤ
ꯍꯩꯇꯦ ꯑꯩꯁꯨ ꯇꯝꯃꯤꯅꯦ
ꯅꯣꯏ ꯂꯧꯁꯨ ꯂꯩꯀꯣ
ꯎꯝ ꯂꯧꯂꯩ ꯂꯣꯛ ꯄꯥꯛ ꯂꯧꯂꯩ
ꯑꯣ ꯌꯥꯝ ꯅꯨꯡꯉꯥꯏ ꯑꯗꯣ ꯂꯧ ꯂꯤꯡꯕ ꯑꯃꯨꯛ ꯆꯠꯀꯅꯤꯀꯣ
ꯆꯠꯀꯅꯤ ꯑꯩꯈꯣꯏ ꯈꯔ ꯇꯧꯋꯦ ꯑꯩꯈꯣꯏ ꯂꯧꯗ ꯈꯔꯗ ꯂꯩꯅꯤꯡ ꯋꯥ ꯐꯗꯤ
ꯅꯨꯡꯉꯥꯏꯔꯦ ꯑꯗꯨ ꯍꯣꯏ ꯂꯤꯡꯕꯁꯨꯁꯨ ꯏꯟꯇꯔꯦꯁ ꯂꯩꯕꯅꯤꯕ ꯑꯃꯔꯣꯝꯗ
ꯎꯝ ꯎꯝ ꯊꯕꯒ ꯌꯥꯃꯦꯕ ꯑꯗꯨꯅ ꯃꯤ ꯃꯤ ꯇꯔꯥꯃꯨꯛ ꯑꯗꯨꯝ ꯆꯪꯉꯦꯕ ꯂꯤꯡꯕꯗꯣ ꯑꯗꯨꯒ ꯑꯩꯕꯒꯤ ꯑꯋꯥꯕ ꯑꯃꯅꯦꯕ
ꯑꯣ ꯃꯤ ꯑꯁ ꯃꯤ ꯌꯥꯝꯃꯗꯤ ꯑꯗꯨꯝ ꯃꯤ ꯌꯥꯝꯕ ꯆꯠꯂꯒ ꯑꯗꯨꯝ ꯋꯥꯔꯤ ꯁꯥꯔꯒ ꯑꯗꯨꯝ ꯂꯤꯡꯕ ꯆꯠꯄꯗꯨꯁꯨ ꯅꯨꯡꯉꯥꯏꯕꯅꯦ ꯑꯃꯔꯣꯝꯗꯗꯤꯀꯣ ꯅꯣꯏꯒꯤ ꯂꯧꯁꯤ ꯌꯥꯝ ꯆ ꯃꯥꯜ ꯍꯦ ꯃꯤ ꯇꯔꯥ ꯏꯇꯔꯥ ꯀ ꯑꯣꯏ ꯌꯥꯎꯗꯦ ꯎꯝ
ꯅꯣꯏꯗꯤ ꯅꯣꯏꯗꯤ ꯂꯩꯕ꯭ꯔꯣ ꯁꯨꯗꯕ꯭ꯔꯥ ꯅꯣꯏꯗꯤ ꯅꯣꯏ ꯃꯤ ꯑꯃꯅ ꯁꯨꯕ꯭ꯔꯥ ꯅꯣꯏꯅ ꯁꯨꯔꯣ
ꯁꯨꯈ ꯔꯦꯍꯣꯏ
ꯑꯗꯨꯅ ꯍꯦꯟꯅ ꯅꯨꯡꯉꯥꯏꯔꯦ ꯋꯥꯗ꯭ꯔꯤꯗꯅ ꯅꯣꯏ
ꯈ꯭ꯔꯃꯥꯜꯂꯗ ꯃꯄꯥꯇꯣꯟ ꯀꯅ ꯁ ꯍꯟꯕ ꯃꯥꯜꯂꯦꯗ ꯑꯩꯈꯣꯏꯗꯤ ꯁꯨꯗ꯭ꯔꯦ ꯍ
ꯊꯤ ꯄꯤꯌꯑꯣ ꯅꯁꯨ
ꯎꯝ ꯁꯤꯞꯄꯅꯦ ꯀꯔꯤꯁꯨ ꯇꯧꯅꯤꯡꯉꯥꯏ ꯂꯩꯇ꯭ꯔꯦ ꯊꯣꯛꯄꯁꯨ ꯌꯥꯗꯕ ꯄꯩꯁꯥ ꯇꯥꯟꯕꯁꯨ ꯉꯝꯗꯕ ꯌꯥꯗꯕ ꯑꯉꯥꯡꯅ ꯎ ꯅꯪꯁꯨ ꯅꯪꯁꯨ ꯁꯨꯇꯤ ꯑꯣꯏꯔꯤꯉꯩꯗ ꯑꯗ ꯇꯨꯏꯁꯟ ꯂꯥꯛꯛꯇ꯭ꯔꯤꯉꯩꯗ ꯐꯖꯅ ꯔꯦꯁ ꯇꯧꯔꯣ ꯍꯥ
ꯑ ꯐꯖꯅ ꯂꯩꯦꯁ ꯇꯧꯅꯦ ꯇꯨꯝ ꯍꯧꯒꯠꯄꯁꯨ ꯊꯦꯛ ꯏꯅ ꯊꯦꯛ ꯍꯝꯒꯠꯂꯅꯤ ꯍꯧꯖꯤꯛꯅꯦ ꯁꯥꯟꯇꯤ ꯑꯣꯏꯅ ꯂꯩꯒꯦ
ꯆꯟꯕꯤꯌꯣ ꯑꯣꯏꯅ ꯑꯃꯨꯛ ꯑꯧ ꯑꯣ ꯑꯩ ꯍꯣꯔꯦꯟ ꯑꯃꯨꯛ ꯇꯧꯔꯛꯀꯦꯀꯣ
ꯑ ꯍꯣꯏ ꯍꯣꯏ ꯑꯗꯨꯝꯀ ꯇꯧꯔꯣ
ꯎꯝ ꯎꯝ